ꯌꯕ꯭ꯔꯣ
ꯇꯥꯔꯕꯣ
ꯇꯥꯏ ꯇꯥꯏ ꯇꯥꯏ
ꯎꯝ ꯆꯔꯕꯣ
ꯆꯥꯛ ꯆꯥꯔꯕꯣ ꯍꯥꯏꯔꯣ
ꯑꯥ ꯑꯥ
ꯉꯥꯟꯂꯤꯗ ꯆꯥꯛ
ꯍꯧꯖꯤꯛꯐꯥꯎ ꯄꯨꯡ ꯑꯃ ꯃꯈꯥꯏ ꯇꯥꯗꯧꯔꯤꯅ
ꯍꯣꯏ ꯕ꯭ꯔꯦꯛꯐꯥꯁ ꯇꯧꯕ ꯂꯣꯏꯔꯦ
ꯅꯨꯡꯉꯥꯢꯔꯦꯅꯦ ꯑꯗꯨꯗꯤ ꯁꯧꯝ ꯂꯩꯕꯔꯣ ꯊꯕꯛ ꯆꯠꯇꯔꯣ
ꯊꯕꯛ ꯆꯠꯇꯦꯗ ꯍꯣꯔꯦꯜ ꯆꯠꯀꯅꯤ
ꯅꯪꯁꯨ ꯅꯨꯡꯗꯥꯡ ꯗꯔꯣ
ꯅꯠꯇꯦꯗ ꯍꯣꯔꯦꯟꯁꯦ ꯀꯩꯅꯣ ꯇꯧꯕ ꯆꯠꯀꯦ ꯇꯧꯕꯅꯤꯗ ꯅꯨꯄꯤ ꯀꯣꯏꯕ ꯆꯠꯀꯦ ꯇꯧꯕꯅꯤꯅ
ꯕꯤꯖꯤ ꯑꯣꯏꯔꯦꯅꯦ ꯌꯥꯝꯅ
ꯍꯣꯏ ꯇꯧꯔꯦ ꯍꯥꯏꯇꯥꯔꯦ
ꯇꯧꯋꯣ ꯇꯧꯋꯣ ꯄꯨꯟꯁꯤꯅꯦ ꯑꯗꯣ
ꯍꯣꯏ ꯃꯥꯅꯦ ꯑ
ꯀꯩ ꯌꯦꯟꯁꯥꯡ ꯆꯥꯗꯣꯏꯅꯣ ꯉꯥꯜꯂꯦꯗꯤ ꯍꯥꯏ
ꯀꯩ ꯌꯦꯟꯁꯥꯡ ꯆꯁꯤꯔ ꯆꯥꯅꯤꯡꯗ꯭ꯔꯒꯅ ꯆꯥꯒꯅꯤ ꯆꯥꯅꯤꯡꯗ꯭ꯔꯒꯅ ꯇꯣꯛꯑꯅꯤ
ꯎꯝ ꯆꯅꯤꯡ ꯃꯕꯒꯥꯟꯅ ꯆꯅꯤꯡꯤꯡ ꯅ ꯌꯕꯒꯥꯟꯅꯠꯇꯣ ꯑꯗꯨꯟ ꯎꯨꯝꯃ ꯃꯥꯗꯦꯅꯦ ꯑꯗꯨꯗꯤ
ꯍꯣꯏ ꯑꯗꯨꯃꯥꯏꯅ ꯇꯧꯔꯦ ꯍꯥꯏꯇꯥꯔꯦ
ꯐꯩꯅꯦ ꯅꯨꯡꯉꯥꯏꯅ ꯑꯗꯨꯝ ꯂꯩꯒꯗꯕꯅꯤ
ꯃꯥꯥꯡꯉ ꯅꯪꯗꯤ ꯆꯥꯛ ꯆꯥꯔꯕꯣ
ꯑꯩꯗꯤ ꯆꯥꯔꯦꯕ
ꯄꯨꯈꯝ ꯀꯌꯥꯗꯤ ꯆꯥꯈ꯭ꯔꯦ ꯉꯁꯤꯒꯤ ꯕ꯭ꯔꯣꯗꯤ
ꯑꯁꯤꯁꯦ ꯄꯨꯡꯁꯦ ꯑꯦꯂꯚꯦꯟꯒꯨꯝꯕꯗ ꯑꯣꯏꯔꯝꯒꯅꯤ ꯆꯥꯕ ꯂꯔꯦ
ꯄꯨꯣꯛꯈꯝ ꯀꯌꯥꯗꯤ ꯆꯥꯔꯒꯦꯕꯅꯦ
ꯍꯥꯏꯗꯤ
ꯆꯥꯛ ꯈꯥꯕꯗ ꯀꯌꯥꯃꯨꯛ
ꯑꯩꯁ ꯍꯥꯞꯄꯨꯗꯤ ꯍꯥꯞꯇꯦ ꯑꯃꯈꯛꯇ ꯀꯩꯅꯣ ꯍꯥꯞꯄꯗꯤ ꯍꯥꯞꯇꯕ ꯐꯥꯔꯁ ꯇꯥꯏꯝꯗ ꯑꯗꯨꯝ ꯈꯔ ꯌꯥꯝꯃꯒ ꯊꯝꯕꯅꯤ
ꯑꯥ ꯌꯥꯝ ꯍꯩꯌꯦꯅꯦ ꯑꯗꯨꯗꯤ
ꯍꯣꯏꯅꯦ ꯑꯗꯨꯃꯥꯏꯅ ꯇꯧꯒꯗꯕꯅꯤꯅꯦ ꯃꯤ ꯃꯔꯛꯇ ꯆꯥꯕꯁꯨ ꯍꯩꯒꯗꯕꯅꯦ ꯃꯤ ꯃꯔꯛꯇ ꯆꯥꯕ ꯀꯩꯅꯣ ꯆꯥꯏ ꯍꯥꯏꯕ ꯅꯠꯇꯦ ꯍꯣꯔꯦꯟ ꯃꯤ ꯃꯌꯥꯝꯗ ꯀꯩꯅꯣ ꯃꯤꯌꯥꯝ ꯃꯔꯛꯇ ꯑꯗꯨꯝ ꯆꯥꯕꯁꯨ ꯃꯇꯝ ꯂꯩꯒꯅꯤ ꯑꯗꯨ ꯃꯇꯝꯗ ꯏ ꯀꯩꯅꯣ
ꯎ
ꯄꯅ ꯂ ꯏꯗꯦꯅ ꯈꯔ ꯍꯩꯅ ꯇꯧꯒꯗꯕꯅꯦ
ꯌꯥꯝ ꯍꯩꯅꯦ ꯑꯗꯨ ꯅꯪ ꯆꯥꯕ ꯉꯝꯗ꯭ꯔꯗꯤ ꯅꯪ ꯃꯌꯥꯝ ꯂꯧꯁꯤꯜꯂꯒ ꯀꯃꯥꯏꯅ ꯇꯧꯗꯣꯏꯕ
ꯑꯦꯁ ꯉꯝꯅꯤꯍ
ꯑꯗꯨꯝ ꯆꯪꯕ꯭ꯔꯣ
ꯆꯪ ꯃꯅꯦ ꯑꯁ ꯑꯗꯨ ꯑꯗꯨ ꯌꯥꯝꯅ ꯑꯗꯨꯃꯥꯏꯅ ꯍꯥꯕ ꯀꯥꯟꯗꯁꯨ ꯃꯇꯝ ꯈꯔꯗꯤ ꯑꯗꯨꯝ ꯈꯔ ꯌꯦꯟꯁꯥꯡꯗꯣ ꯍꯥꯎꯔꯗꯤ ꯑꯃꯨꯛꯀꯁꯨ ꯍꯥꯞꯋꯦ ꯀꯩꯅꯣ ꯍꯥꯞꯄꯒ ꯆꯥꯏꯅ ꯀꯩꯅꯣ
ꯑꯗꯨꯗꯤ ꯄꯨꯛꯇꯣ ꯃꯣꯟ ꯃꯣꯟꯣꯟ ꯂꯧꯔꯝꯃꯅꯦꯕꯣ
ꯑꯩꯈꯣꯏꯗꯤ ꯐꯒꯤ ꯅꯠꯇꯦ ꯆꯥꯕ ꯆꯥꯕ ꯀꯩꯅꯣ ꯇꯧꯔ ꯀꯥꯟꯗꯗꯤ ꯉꯝꯃꯣꯏꯕ ꯃꯤꯁꯦ ꯐꯒꯤ ꯅꯠꯇ ꯀꯣꯏꯁ
ꯄꯨꯛꯇꯤ ꯃꯨꯣꯟ ꯃꯨꯟ ꯂꯥꯎꯔꯝꯒꯅꯦꯕ ꯑꯗꯨꯗ
ꯎꯝꯝ ꯍꯣꯏ ꯍꯣꯏ ꯈꯕꯨꯗꯤ ꯑꯗꯨꯃꯥꯏꯅ ꯇꯧꯋꯦ ꯑꯗꯨ ꯑꯣꯏꯔꯁꯨ ꯑꯩꯈꯣꯏꯗꯤ ꯅꯦꯆꯔꯅꯤꯅ ꯀꯩꯁꯨ ꯇꯧꯗꯦꯗ ꯏꯐꯦꯛ ꯂꯩꯇꯦ
ꯑꯥ ꯑꯣ ꯌꯥꯝ ꯐꯩꯌꯦꯅꯦ ꯑꯗꯨꯗꯤ
ꯍꯩꯕ ꯅꯠꯇꯦꯍꯦ ꯑꯗꯨꯕ ꯍꯩꯒ
ꯌꯥꯝ ꯌꯥꯝ ꯐꯩꯌꯦ ꯍꯥꯏꯕꯅꯦ
ꯅꯪ ꯋꯥ ꯉꯥꯡꯉꯀꯥꯟꯗ ꯐꯖꯅ ꯀꯩꯅꯣ ꯉꯥꯡꯕꯅꯦ ꯃꯤ ꯀꯩꯅꯣ ꯇꯥꯕ ꯀꯥꯟꯗ ꯑꯟꯗ ꯁꯇ꯭ꯔꯦꯟ ꯇꯧꯅꯕ ꯌꯦꯟ ꯇ ꯅꯕ
ꯍ ꯑꯩꯁꯨꯅꯦ ꯆꯥꯛ ꯌꯥꯝ ꯆꯥꯕꯅꯦ ꯑꯩꯁꯨ
ꯋꯥ ꯉꯥꯡꯕ ꯇꯥꯏ ꯀꯩꯅꯣ ꯋꯥ ꯉꯥꯡꯕ ꯀꯥꯟꯗ ꯆꯥꯕ ꯀꯥꯟꯗꯗꯤ ꯆꯥꯛ ꯌꯥꯝ ꯆꯥꯗꯕ ꯃꯥꯜꯂꯦꯗ
ꯆꯥꯕꯅꯤ ꯋꯥ ꯉꯥꯡꯕꯒ ꯆꯥꯛ ꯆꯥꯕꯒ ꯃꯥꯟꯅꯗꯦ ꯀꯨꯟ ꯀꯅ
ꯑꯁ ꯃꯥꯟꯅꯕꯅꯦ ꯃꯤꯁꯦ ꯃꯥꯟꯅꯕꯅꯦ ꯈꯪꯕꯅꯦ
ꯄꯨꯈꯝ ꯑꯅꯤ ꯗꯤ ꯁꯣꯏꯗꯕꯅꯤ ꯏꯟꯖꯥꯡ ꯍꯥꯎꯔꯁꯨ ꯍꯥꯎꯇ꯭ꯔꯁꯨ
ꯆꯍꯤꯗꯨ ꯌꯥꯝ ꯀꯩꯅꯣ ꯌꯥꯝꯃꯒ ꯑꯗꯨꯐꯥꯎ ꯈꯪꯗꯕꯁꯦ ꯅꯪꯒꯤꯁꯨ ꯑꯩꯁ ꯑꯩꯉꯣꯟꯗꯒꯤꯖꯨ ꯈꯔ ꯍꯟꯂ ꯍ ꯀꯩꯅꯣ ꯍꯜꯂꯝꯒꯅꯤ ꯆꯍꯤꯖꯦ
ꯑꯩ ꯀꯨꯟꯊ꯭ꯔꯥꯃꯨꯛꯇꯤ ꯁꯨꯗꯦ ꯌꯧꯕꯗꯤ ꯌꯧꯔꯅꯤ
ꯑꯗꯨꯏꯗꯤ ꯈꯔꯗꯤ ꯑꯗꯨꯝ ꯍꯟꯕ ꯑꯣꯏꯅ ꯑꯗꯨꯗꯤ ꯑꯩꯈꯣꯏ ꯄꯨꯟꯁꯤꯗ ꯆꯠꯂꯤꯁꯦ ꯅꯪ ꯅꯣꯏꯗꯤ ꯍꯥꯏꯗꯤ ꯑꯟꯗꯔꯁꯇꯦꯟ ꯇꯧꯒꯗꯕꯅꯤꯅꯦ ꯇꯧꯅꯕꯁꯨ ꯇꯧꯒꯗꯕꯅꯤꯅꯦ ꯀꯩꯅꯣ
ꯑꯁ ꯑꯗꯨꯒꯨꯝꯕꯗ ꯋꯥꯈꯜꯒ ꯊꯣꯛꯇ꯭ꯔꯦꯅꯦ ꯍꯥꯏꯕꯗꯤ ꯑꯍꯟ ꯑꯣꯏꯁꯤꯜꯂꯛꯄꯅꯤꯅ ꯅꯨꯄꯤ ꯑꯉꯥꯡꯒꯤ ꯋꯥꯔꯤ ꯈꯛꯇ ꯉꯥꯏꯔꯦ ꯑꯩ ꯀꯣꯛꯇꯁꯦ
ꯑꯗꯨꯁꯨ ꯍꯣꯏ ꯇꯧꯕꯗꯤ ꯇꯧꯒꯗꯕꯅꯦ ꯑꯇꯩꯒꯤꯁꯨ ꯈꯟꯒꯗꯕꯅꯦ ꯀꯩꯅꯣ ꯅꯣꯏꯖꯨ
ꯑꯩ ꯆꯥꯛ ꯌꯥꯝ ꯌꯥꯝ ꯆꯥꯔꯒ
ꯅꯨꯄꯤ ꯊꯤꯕ ꯉꯝꯒ꯭ꯔꯗꯤ ꯑꯩ ꯀꯃꯥꯏꯟ ꯇꯧꯗꯣꯏꯕ
ꯑꯥ ꯐꯪ ꯐꯪꯅꯤꯗ ꯑꯗꯨꯒꯨꯝꯕꯗꯤ ꯑꯩꯁ
ꯑꯝꯇ ꯁꯦꯝꯕꯤꯒꯦꯔꯕ
ꯑꯩꯁ ꯅꯪ ꯑꯁꯨ ꯌꯥꯝꯅ ꯂꯩ ꯀꯥꯟꯗ ꯅꯉꯣꯟꯗ ꯑꯃꯨꯛ ꯁꯦꯝꯕꯤꯒꯦꯔꯥ ꯀꯥꯏꯅ
ꯌꯥꯝꯃꯨꯗꯤ ꯂꯩꯌꯦ ꯂꯩꯕꯕꯨꯗꯤ ꯑꯗꯨ ꯂꯩꯌꯦꯗꯅ ꯃꯤ ꯃꯤꯒꯤ ꯆꯥꯟꯅꯕ ꯃꯤ ꯃꯤꯒꯤ ꯄꯥꯝꯕ ꯂꯩꯌꯦꯗꯅ ꯑꯗꯨ ꯑꯩ ꯅꯉꯣꯟꯗ ꯍ ꯍꯥꯏꯕꯤꯔꯒ ꯅꯪꯅ ꯑꯝꯇ ꯁꯦꯝꯕꯤꯌꯨ ꯍꯥꯏꯕꯅꯤꯗ
ꯍꯣꯏ ꯁꯦꯝ ꯁꯦꯝꯕꯤꯕꯗꯤ ꯌꯥꯏꯌꯦ ꯑꯗꯨ ꯑꯣꯏꯔꯁꯨ ꯅꯪꯉꯣꯟꯗꯁꯨ ꯑꯗꯨꯝ ꯂꯩꯔꯒ ꯑꯩꯉꯣꯟꯗ ꯑꯃꯨꯛ ꯀꯩꯒꯤꯅꯣ ꯍꯥꯏꯕ ꯑꯩꯅ ꯍꯪ ꯑꯩꯅ ꯍꯥꯏꯔꯤꯁꯦ ꯄꯥꯝꯗꯕ ꯌꯥꯎꯕ꯭ꯔꯣ ꯍꯥꯏꯕꯅꯦꯕ
ꯑꯄꯥꯝꯕꯕꯨꯗꯤ ꯂꯩꯌꯦ ꯑꯗꯣ ꯀꯩ ꯍꯥꯏꯒꯗ꯭ꯔꯣ ꯑꯩꯅ ꯍꯥꯏꯕ ꯉꯝꯗꯕ ꯀꯨꯏꯕꯨꯗꯤ ꯀꯨꯏꯔꯦ
ꯎꯝ
ꯑꯦ ꯑꯩꯅ ꯈꯜꯂꯤꯁꯦ ꯑꯗꯣ ꯑꯩꯅ ꯄꯥꯡꯊꯣꯛꯄ ꯉꯝꯗꯕ
ꯑꯗꯨꯒꯤ ꯑꯗꯨꯗꯤ ꯅꯪꯒꯤ ꯀꯩꯅꯣꯅꯤꯗꯅ ꯋꯤꯛꯅꯦꯁꯅꯤꯗꯅ ꯑꯗꯨꯗꯤ
ꯑ ꯑꯗꯨꯒ ꯅꯪꯅ ꯁꯦꯝꯕꯤꯒꯤꯔꯣ ꯍꯥꯏꯕꯅꯤꯗ ꯅꯪꯅ ꯃꯇꯦꯡ ꯑꯝꯇ
ꯅꯨꯄꯥ ꯑꯣꯏꯔꯗꯤ ꯄꯥꯝꯃꯗꯤ ꯑꯗꯨꯝ ꯇꯧꯊꯣꯛꯀꯗꯕꯅꯦ ꯀꯩꯅꯣ ꯅꯨꯄꯤ ꯑꯁꯤꯕꯣ
ꯑꯩꯅ ꯇꯧꯊꯣꯛꯄꯗꯣ ꯉꯝꯗꯕ ꯑꯗꯨꯒꯤꯅꯤꯗ
ꯃꯤꯉꯣꯟꯗ ꯇꯧꯕꯤꯔꯗꯤ ꯉꯝꯒꯅꯤ ꯍꯥꯏꯕ ꯅꯪꯒꯤꯖꯨ
ꯃꯤꯒꯤꯗꯤ ꯍꯣꯏ ꯁꯦꯝꯕꯕꯨꯗꯤ ꯌꯥꯏ ꯑꯩꯒꯤꯗꯣ ꯌꯥꯗ꯭ꯔꯥ
ꯅꯠꯇꯦ ꯑꯩꯅ ꯍꯥꯏꯗꯤ ꯁꯨꯛ ꯌꯥꯝꯅ ꯑꯦꯛꯁꯄꯥꯔꯠ ꯑꯣꯏꯔꯒ ꯀꯩꯅꯣ ꯀꯩ ꯀꯩꯅꯣ ꯍꯥꯏꯔꯒ ꯑꯩ ꯍꯧꯖꯤꯛ ꯐꯥꯎꯔꯁꯨ ꯑꯗꯨꯒꯨꯝꯕꯗꯣ ꯇꯧꯗꯕ ꯃꯤꯗ ꯅꯪꯅ ꯀꯩꯅꯣ ꯁꯦꯝꯕꯤꯌꯨ ꯍꯥꯏꯗꯤ ꯅꯪꯁꯨ ꯑꯩꯉꯣꯟꯗꯕꯨ ꯊꯥꯖꯕ꯭ꯔꯣꯅꯦ
ꯊꯥꯖꯩ ꯀꯩꯅꯣ
ꯇꯧꯕ ꯇꯧꯕꯤꯕ ꯉꯝꯗ꯭ꯔꯁꯨ ꯃꯤꯅ ꯊꯥꯖꯕ ꯂꯩꯔꯗꯤ ꯑꯩꯒꯤꯁꯨ ꯐꯩꯗ ꯑꯗꯨꯕꯨꯗꯤ
ꯕ꯭ꯔꯣꯗꯤ ꯀꯣꯏꯕ ꯂꯥꯡꯕꯒꯨꯝꯕ ꯄꯥꯝꯗ꯭ꯔꯣ
ꯌꯥꯝꯅꯗꯤ ꯄꯥꯝꯕꯗꯤ ꯄꯥꯝꯗꯦ ꯑꯗꯨ ꯑꯣꯏꯔꯁꯨ ꯄꯨꯟꯁꯤꯅꯤꯅ ꯑꯗꯨꯒꯨꯝꯕꯁꯨ ꯇꯧꯊꯣꯛꯀꯗꯕꯅꯦ
ꯅꯣꯏꯗꯤ
ꯑꯩꯈꯣꯏꯗꯤ ꯅꯨꯡꯇꯤ ꯑꯗꯨꯝ ꯆꯜꯂꯦ
ꯑꯩꯁ ꯄꯩꯁꯥ ꯍꯥꯏꯕꯗꯤ ꯌꯥꯝ ꯊꯦꯡꯅꯝ ꯃꯅꯦ
ꯌꯥꯝꯅꯗꯤ ꯇꯤꯡꯕꯗ ꯑꯩꯈꯣꯏꯒꯤꯗꯣ ꯑꯩꯈꯣꯏꯅ ꯀꯩꯅꯣ ꯑꯣꯏꯕ ꯃꯐꯝꯗ ꯔꯤꯒꯨꯂꯔ ꯑꯣꯏꯕ ꯑꯗꯨꯒꯤ ꯃꯣꯏ ꯃꯦꯝꯕꯔꯁꯤꯞꯀꯤ ꯂꯩꯌꯦꯕ ꯗꯤꯁꯀꯥꯎꯟ
ꯃꯦꯝꯕꯔꯁꯤꯞ ꯄꯤ ꯍꯥꯏꯗꯤ ꯐꯖꯅꯗꯤ ꯆꯠꯄ ꯃꯥꯂꯦꯀꯣ
ꯍꯣꯏ ꯅꯨꯡꯇꯤ ꯑꯗꯨꯝ ꯆꯠꯂꯦ ꯈꯦꯡꯗꯦꯅꯦ ꯌꯨꯝꯗ ꯍꯜꯂꯛꯑꯗꯤ ꯑꯅꯧꯕ ꯃꯇꯝ ꯑꯣꯏꯕꯅꯤꯅ ꯂꯧꯁꯨ ꯃꯔꯛ ꯃꯔꯛ ꯆꯠꯇ꯭ꯔꯗꯤ ꯌꯥꯗꯕ ꯑꯗꯩ ꯍꯟꯗꯛꯁꯦ ꯈꯔ ꯂꯦꯞꯆꯔꯥ ꯈꯜꯂꯤ
ꯑ ꯉ ꯁꯤꯦꯁ ꯃꯛꯇꯠꯇꯣ
ꯉꯁꯤ ꯍꯣꯏ ꯉꯁꯤ ꯆꯠꯂꯒ ꯍꯌꯦꯡꯁꯦ ꯂꯧꯗ ꯑꯃꯨꯛ ꯆꯠꯂꯅꯤ ꯍꯥꯏꯕꯗꯤ ꯂꯧ ꯃꯇꯝꯅꯤꯅ ꯍꯣꯏ
ꯍꯌꯦꯡ ꯁꯟꯗꯦꯗ ꯂꯥꯎ ꯆꯠꯇꯣꯏꯔꯣ
ꯆꯠꯂꯦ ꯑꯩꯈꯣꯏꯗꯤ
ꯏꯁ ꯌꯥꯝ ꯆꯖꯗꯦꯍꯦ
ꯑꯗꯨꯝ ꯆꯠꯄꯅꯦꯗ
ꯃꯤ ꯂ ꯃꯥꯩ ꯁꯟꯗꯦꯗꯤ ꯑꯗꯨꯝ ꯀꯩꯅꯣ ꯑꯁꯦꯡꯕꯗꯨꯗꯤ ꯁꯟꯗꯦꯗꯗꯤ ꯋꯤꯀꯦꯟꯁ ꯑꯗꯨꯒꯨꯝꯕꯅꯤꯅ ꯀꯣꯏꯕ ꯂꯥꯡꯕ ꯑꯗꯨꯝ ꯁꯟꯗꯦꯗ ꯑꯗꯨꯝ ꯇꯧꯅꯩꯩꯅ ꯀꯩꯒꯤꯅꯣꯅꯣ ꯍꯥꯏꯗꯤ
ꯑꯥ ꯑꯗꯨꯝ ꯆꯠꯀꯅꯤ ꯑꯩꯈꯣꯏꯗꯤ ꯍꯌꯦꯡ ꯍꯌꯦꯡꯗꯒꯤ ꯆꯠꯂꯒ ꯅꯨꯃꯤꯠ ꯃꯔꯤ ꯃꯉꯥ ꯑꯗꯨꯗ ꯂꯦꯛꯑꯒ ꯑꯃꯨꯛ ꯂꯣꯏꯔꯗꯤ ꯑꯃꯨꯛ ꯍꯜꯂꯛꯀꯅꯤ ꯑꯁ ꯑꯩꯈꯣꯏꯗꯤ ꯀꯩꯅꯣꯅ ꯇꯧꯕꯅꯤꯅꯀꯣ ꯂꯧ ꯈꯣꯏꯕꯗꯣ
ꯎꯝ
ꯀꯩꯅꯣꯅ ꯈꯣꯏꯗꯦꯕ ꯑꯗꯨꯒꯤ
ꯃꯤꯅ ꯇꯧꯕ ꯅꯠꯇ꯭ꯔꯒ ꯀꯩꯅꯣ ꯇꯧꯕ
ꯅꯣꯏꯗꯤ ꯀꯃꯥꯏꯅ ꯇꯧꯒꯦ ꯂ ꯀꯩꯅꯣ ꯅꯈꯣꯏꯕ꯭ꯔꯥ ꯅꯠꯇ꯭ꯔꯒꯅ ꯁꯟ ꯅ ꯈꯣꯏꯕ꯭ꯔꯕ
ꯈꯔꯣ
ꯍꯣꯏ
ꯑꯩꯈꯣꯏꯗꯤ ꯏꯟꯖꯤꯟ ꯑꯗꯨꯝ ꯇꯧꯋꯤꯗ ꯍꯥꯏꯗꯤ ꯊꯥꯏꯅꯗꯤ ꯑꯩꯈꯣꯏ ꯈꯣꯏꯕꯒꯤ ꯃꯇꯝꯗꯗꯤ ꯍꯥꯏꯗꯤ ꯁꯟꯅ ꯑꯗꯨꯝ ꯇꯧꯋꯦ ꯑꯩ
ꯑ
ꯑꯩꯐꯥꯎ ꯈꯪꯉꯤꯗ ꯑꯩꯈꯣꯏ ꯀꯩꯅꯣ ꯃꯣꯏ ꯁꯟꯅ ꯑꯗꯨꯝ ꯇꯧꯕꯗ ꯑꯩ ꯐꯥꯎ ꯐꯪꯉꯦ ꯑꯗꯨ ꯑꯣꯏꯔꯁꯨ ꯑꯩꯈꯣꯏ ꯑꯗꯨꯝ ꯂꯧ ꯆꯠꯄ ꯀꯩꯅꯣ ꯇꯧꯔꯀꯥꯟꯗꯗꯤ ꯏꯟꯖꯤꯟ ꯑꯗꯨꯝ ꯍꯧꯔꯤꯗ ꯍꯧꯖꯤꯛꯀꯥꯟꯕꯨꯗꯤ ꯏꯟꯖꯤꯟꯅ ꯑꯗꯨꯝ ꯇꯧꯔꯦꯗ ꯍꯔꯚꯦꯁꯇꯤꯡ ꯍꯥꯔꯚꯦꯁꯇꯤꯡ ꯍꯣꯏ ꯍꯥꯔꯚꯦꯁꯇꯤꯡ ꯃꯇꯝꯗꯁꯨ ꯑꯗꯨꯝ ꯀꯩꯅꯣ ꯌꯦꯡꯖꯤꯟꯅ ꯑꯗꯨꯝ ꯇꯧꯔꯦ ꯍꯥꯏꯒꯦ ꯍꯧꯖꯤꯛꯀꯍꯗꯗꯤ
ꯑꯥ ꯀꯗꯤꯕꯣ ꯁꯟꯅ ꯇꯧꯔꯒ ꯇꯧꯕꯅꯤ ꯑꯗꯨꯁꯨ ꯈꯨꯅꯨꯡꯉꯥꯏ ꯑꯃꯅꯤ
ꯑꯦꯛꯖꯥꯝ ꯍꯥꯏꯗꯤ ꯅꯠꯇꯦ ꯏꯟꯖꯤꯟꯕꯨꯗꯤ ꯂꯩꯔꯝꯒꯅꯤ ꯑꯗꯨ ꯑꯣꯏꯔꯁꯨ ꯃꯐꯝꯗꯨꯅ ꯑꯣꯏꯔꯝꯒꯅꯤ ꯀꯣꯅ ꯑꯩꯒꯤꯗꯣ ꯂꯩꯇꯕꯗꯤ ꯑꯣꯏꯔꯝꯃꯣꯏꯕ ꯂꯩꯔꯝ ꯂꯩꯗꯕꯗꯤ ꯑꯣꯏꯔꯝꯃꯣꯏꯕ ꯂꯩꯕꯨꯗꯤ ꯂꯩꯔꯝꯒꯅꯤ ꯑꯗꯨ ꯃꯐꯝꯗꯨꯅ ꯑꯣꯏꯔꯝꯒꯅꯦꯕ꯫
ꯑꯥ ꯑꯗꯨꯗ ꯅꯨꯡꯉꯥꯏꯕꯅꯤꯅꯦ꯫
ꯎꯝ ꯅꯨꯡꯉꯥꯏꯗꯤ ꯅꯨꯡꯉꯥꯏꯔꯝꯒꯅꯤ ꯍꯣꯏ ꯃꯤ ꯈꯔꯕꯨꯗꯤ ꯋꯥ ꯋꯥꯕꯨꯗꯤ ꯋꯥꯔꯝꯃꯅꯤꯅ
ꯋꯥꯏ ꯍꯥꯏꯕꯕꯨ ꯑꯁ ꯋꯥꯗꯦꯗ ꯑꯩ ꯌꯥꯝ ꯋꯥꯗꯦꯗ ꯑꯗꯨꯅ ꯅꯨꯡꯉꯥꯏꯔꯣꯏꯗ ꯑꯗꯨꯗ ꯀꯩꯅꯣ ꯇꯧꯔꯒ ꯑꯔꯇꯤꯇꯤ ꯇꯧꯔꯒꯀꯣ꯫
ꯑꯗꯨꯗꯤ ꯀꯩ ꯍꯥꯏꯅꯣ
ꯑ ꯇꯤ ꯇꯤ ꯆꯠꯂꯣ ꯇꯧꯔꯣ ꯍꯥꯏꯕꯅꯤ ꯀꯩꯅꯣ
ꯑ ꯑꯩꯗꯤ ꯑꯁ ꯑꯩ ꯑꯈꯣꯏꯗꯤ ꯑꯗꯨꯒꯨꯝꯕꯗꯣ꯫ ꯇꯧꯗꯕꯅꯤꯅ ꯑ ꯑꯗꯨ ꯂꯣꯏꯅꯃꯛꯄꯨꯗꯤ ꯈꯪꯗ꯭ꯔꯦ ꯅꯣꯏꯕꯨꯗꯤ ꯈꯪꯉꯝꯃꯅꯤ꯫
ꯑꯗꯨꯅ ꯍꯦꯟꯅ ꯅꯨꯡꯉꯥꯏꯕꯗꯨꯅꯦ ꯑꯃꯔꯣꯝꯗ ꯍꯥꯏꯗꯤ
ꯀꯃꯥꯏ ꯀꯃꯥꯏꯅ ꯍꯥꯏꯅꯣ ꯁꯟꯕꯨ ꯅꯣꯏ ꯍꯥꯏꯕ ꯇꯥꯅꯕ꯫
ꯃꯣꯏ ꯃꯅꯥꯇꯣꯟꯗ
ꯎꯝ
ꯑꯗꯨꯗ